ꯇꯥꯏ ꯇꯥꯏ ꯑꯩꯒꯤ ꯏ ꯇꯥꯎ ꯃꯁꯥ ꯐꯖꯥꯕ
ꯑꯥ ꯏ ꯇ ꯃꯁꯒ ꯍꯦꯅ ꯐꯖꯕꯣ
ꯑꯩꯅ ꯀ꯭ꯋꯥꯏꯗꯒꯤ ꯅꯨꯡꯁꯤꯕ
ꯈ꯭ꯋꯥꯏꯗꯒꯤꯗꯒꯤ ꯈꯪꯗ꯭ꯔꯦꯗ
ꯂꯨꯅ ꯅꯠꯇ꯭ꯔꯣ
ꯇꯅ ꯇ ꯎꯕ
ꯎ ꯑꯗꯨꯃꯥꯏꯅꯁꯨ ꯍꯥꯏꯕ ꯌꯥꯏ ꯍꯥꯏꯕꯅꯤꯗ
ꯍꯣꯏꯗ ꯍꯣꯏꯗ ꯀꯩ ꯃꯊ ꯍ ꯇꯎ꯭ꯔꯦ ꯆꯥꯖꯔꯦ ꯑꯩ ꯉꯁꯤ ꯃꯥꯏꯔꯦꯟ ꯇꯧꯔꯦ
ꯑꯖ ꯊꯥꯡꯖꯥ ꯅꯨꯃꯤꯠ ꯊꯥꯡꯖꯥ ꯅꯨꯃꯤꯠ ꯃꯔꯦꯟ ꯆꯥꯏꯕꯅ
ꯑꯥ ꯆꯥꯕ ꯆꯥꯕ ꯌꯥꯗꯦ ꯍꯥꯏꯕ ꯑꯃ ꯂꯩꯕ꯭ꯔꯣ
ꯑꯗꯨꯝ ꯑꯗꯨꯝ ꯍꯥꯏꯅꯗꯤ ꯂꯩꯇꯦꯗ ꯑꯗꯨ ꯊꯥꯡꯖꯥ ꯅꯨꯃꯤꯠꯇꯗꯤ ꯑꯍꯥꯎ ꯍꯥꯎꯕ ꯊꯣꯡꯉꯒ ꯆꯥꯒꯗꯕꯅꯤꯅꯦ
ꯑꯠꯆꯥ ꯑꯗꯨꯒꯤ ꯋꯥ ꯑꯣꯏꯔꯦ ꯑꯗꯨꯕꯨꯗꯤ ꯑꯍꯥꯎꯕꯗꯤ ꯑꯗꯨꯝ ꯌꯥꯎꯋꯦꯗ ꯍꯩꯗꯣꯛꯇꯕ ꯋꯥꯅꯤ
ꯑꯣ ꯀꯉꯥꯎ ꯀꯉꯥꯎꯁꯨ ꯌꯥꯎꯋꯦꯕ
ꯑꯉꯧꯁꯨ ꯌꯥꯎꯏꯤ
ꯀꯪꯁ
ꯀꯥꯡꯉꯧꯁꯨ ꯌꯥꯎꯏꯤ ꯑꯃꯦꯠꯄꯁꯨ ꯑꯥ ꯃꯣꯔꯣꯛꯀ ꯃꯦꯠꯄꯁꯨ ꯌꯥꯎꯏꯤ ꯌꯥꯕꯅꯤꯗ ꯑꯗꯒꯤ ꯄꯨꯛꯇ ꯄꯨꯛꯇ ꯄꯥꯎꯈꯨꯝ ꯐꯪꯉꯤꯁꯤꯅꯤ
ꯍꯥꯥ
ꯅꯨꯡꯉꯥꯏꯕꯅꯦ ꯅꯨꯡꯉꯥꯏꯕꯅꯦ ꯒꯨꯂꯤ ꯈꯔ ꯆꯠꯁꯤꯟꯈ꯭ꯔꯗꯅ ꯑꯗꯨꯗꯤ
ꯑꯁ ꯍꯤꯗꯥꯛꯇꯤ ꯇꯧꯗ꯭ꯔꯦꯗ
ꯑꯩꯗꯤ ꯆꯥꯛ ꯊꯣꯡꯗ꯭ꯔꯤꯗ ꯍꯣꯔꯦꯟ
ꯉꯁꯤꯁꯦ ꯆꯦ ꯁꯥꯟꯅꯗꯤ ꯁꯥꯟꯅꯅꯤꯡꯕꯅꯤꯅꯦ
ꯃꯁꯤꯁꯤꯔꯣ
ꯎꯝ
ꯄꯏ ꯐꯋꯥꯏꯗ ꯍꯥꯏꯈ꯭ꯔꯣ ꯍꯌꯦꯡꯗꯤ ꯅꯣꯡꯃꯥꯏꯖꯤꯡꯁꯨ ꯑꯣꯏꯕꯅꯤꯅꯀꯣ
ꯑꯥ
ꯑꯩꯈꯣꯏꯁꯦ ꯁꯅꯔꯒ ꯍꯌꯦꯡ ꯄꯨꯟꯅ ꯀꯥꯁꯦꯕ
ꯆꯥꯔꯖ ꯀꯥꯕꯩꯗꯣ ꯈꯪꯗꯦꯅꯦ ꯑꯩ
ꯍꯌꯦꯡ ꯍꯌꯦꯡꯗꯤ ꯆꯠꯁꯦ ꯑꯔꯣꯏ ꯑꯍꯥꯟꯕ ꯅꯣꯡꯃꯥꯏꯖꯤꯡꯅꯤ ꯅ ꯆꯇ꯭ꯔꯗꯤꯅꯅꯨꯡ ꯉꯥꯏꯗ ꯃꯥꯟꯗꯤꯗ
ꯑ ꯌꯦꯡꯕ ꯇꯥꯔꯦ ꯍꯥꯏꯗꯣ ꯌꯦꯡꯉꯁꯤ
ꯍꯧꯖꯛꯛꯇ ꯁꯅꯥꯒꯦ ꯍꯥꯏꯔꯁꯨ ꯊꯦꯡꯗꯤ ꯊꯦꯡꯈ꯭ꯔꯦꯗ ꯈꯔ ꯄꯨꯡ ꯃꯄꯜ ꯃꯄꯜ ꯃꯈꯥꯏ ꯈꯔ ꯍꯦꯟꯈ꯭ꯔꯦꯕ
ꯑꯥ ꯍꯣꯏꯗ ꯀꯨꯏꯅꯗꯤ ꯁꯕꯨꯗꯤ ꯉꯝꯗꯦ ꯇꯨꯝꯅꯤꯡꯉꯕ
ꯎꯝ
ꯈ꯭ꯋꯥꯡ ꯅꯥꯕꯁꯤꯒꯀꯣ
ꯈꯣꯡꯁꯨ ꯅꯥꯏ ꯄꯩꯁꯥꯁꯨ ꯇꯣꯡꯗꯦ
ꯅꯪꯗꯤ ꯅꯍꯥꯟꯗ ꯇꯣꯡꯉꯤꯅ ꯀꯌꯥꯔꯥ ꯀꯨꯟꯊ꯭ꯔꯥꯔꯥ
ꯀꯨꯟꯊ꯭ꯔꯥꯗꯤ ꯍꯦꯜꯂꯦꯗ ꯅꯤꯐꯨ ꯅꯤ ꯄꯨꯔꯥ ꯑꯦ ꯅꯤꯐꯨ ꯅꯠꯇꯦ ꯌꯦꯡꯈꯩ ꯌꯦꯡꯈꯥꯏ ꯌꯦꯡꯈꯥꯏ ꯍꯦꯜꯂꯦꯗ
ꯑꯆꯥ
ꯀꯨꯟ ꯀꯨꯟꯒꯤ ꯒꯦꯝ ꯑꯅꯤ ꯉꯝꯃꯅꯤꯅ ꯑꯅꯤꯔꯛ ꯉꯝꯃꯅꯤꯅ
ꯑꯥ ꯍꯣꯏ ꯍꯣꯏ
ꯌꯥꯕꯅꯤꯗ ꯑꯩꯣꯏꯗꯤ ꯌꯥꯕꯅꯤꯗ
ꯑꯗꯨꯒꯤ ꯅꯨꯃꯤꯠꯇ ꯌꯦꯡꯉꯝꯅꯨꯡꯗ ꯈꯔꯗꯤ ꯃꯥꯡꯉꯝꯃꯅꯤ
ꯂꯨꯄꯥ ꯆꯥꯝꯃ ꯂꯨꯄꯥ ꯆꯥꯝꯃ ꯐꯥꯒꯗ꯭ꯔꯥꯅꯦꯃ ꯍꯥꯥꯕꯁꯨꯣ ꯌꯥꯏ ꯀ
ꯍꯦꯂꯦ ꯍꯦꯂꯦ ꯍꯣꯏ ꯍꯣꯏ ꯆꯞ ꯆꯥ ꯑꯥ ꯆꯥꯃ ꯆꯞ ꯆꯥꯕ
ꯀꯨꯟꯒꯤ ꯑꯅꯤ ꯇꯔꯥ ꯇꯔꯥꯒꯤ ꯀꯌꯥꯔꯥ ꯆꯨꯝꯅꯥꯕ꯭ꯔꯥꯅꯦ ꯑꯩꯈꯣꯏ
ꯇꯔꯥ ꯇꯔꯥꯒꯤ ꯃꯔꯤ
ꯔꯥꯇ꯭ꯔꯥꯒꯦ ꯃꯥꯔꯤꯔꯅꯦ
ꯑꯩ ꯑꯅꯤ ꯄꯋꯥꯏ ꯑꯅꯤ ꯆꯥꯏꯕ
ꯑꯣ ꯑꯗꯨꯗꯤ ꯃꯔꯤꯀꯣ
ꯄꯋꯥꯏ ꯑꯍꯨꯝꯂꯥ ꯑꯣꯏꯕꯅꯤ
ꯅꯪꯗꯤ ꯑꯅꯤꯈꯛꯇꯔꯥ
ꯍꯣꯏ ꯑꯩ ꯑꯅꯤ ꯈꯗꯦ꯫
ꯑꯁ ꯑꯩꯅ ꯈ꯭ꯋꯥꯏ ꯑꯩꯅ ꯇꯣꯡꯉꯤꯅꯦ ꯑꯗꯨꯗꯤ꯫
ꯑꯝ꯫ ꯅꯪꯁꯨ ꯇꯔꯥ ꯇꯔꯥꯒꯤꯁꯤꯅ ꯍꯥꯏꯔꯗꯤ ꯇꯔꯥ ꯇꯔꯥꯒꯤ ꯁꯅꯔꯗꯤ꯫ ꯐꯪꯉꯝꯃꯣꯏ꯫
ꯔꯇꯥꯒꯦꯗꯤ ꯍꯥꯏꯗꯤ꯫ ꯅꯥꯅꯤꯡꯗꯦꯕ ꯑꯩꯅ꯫
ꯍꯥꯏꯕꯗꯤ ꯑꯩꯅ ꯑꯩꯗꯤ ꯌꯡꯈꯏ ꯌꯡꯈꯏꯒꯤ ꯁꯤꯅꯥꯁꯦ ꯍꯥꯏꯕꯅꯤꯅꯦ ꯅꯣꯏ꯫ ꯌꯥꯗꯕꯒꯤꯅꯦ꯫
ꯑꯩꯁꯨ ꯑꯗꯨꯝ ꯌꯥꯏꯗ꯫ ꯃꯣꯏ ꯌꯥꯔꯣꯏꯕ ꯄꯋꯥ ꯑꯩꯈꯣꯏꯗ ꯄꯩꯁꯥ ꯂꯩꯇꯕꯅꯤꯅ꯫
ꯑꯗꯨꯗ ꯉꯔꯥꯡꯐꯥꯎ ꯌꯦꯡꯕ꯭ꯔꯅ ꯉꯔꯥꯡ ꯅꯠꯇꯦ ꯉꯁꯥꯏ ꯑꯌꯨꯛꯀꯤ꯫
ꯑꯁ ꯑꯩ ꯌꯦꯡꯕ ꯉꯝꯗ꯭ꯔꯦꯗ ꯉꯔꯥꯡ ꯉꯔꯥꯡꯗꯣ꯫ ꯇꯨꯝꯅꯕꯅꯤꯅ꯫
ꯉꯥꯏꯁꯨ ꯅꯨꯃꯤꯠ ꯑꯅꯤꯔꯛ ꯁꯨꯈ꯭ꯔꯦꯅ ꯇꯨꯝꯗꯕ꯫ ꯉꯁꯤꯒꯤꯁꯨ ꯇꯨꯝꯗ꯭ꯔꯤ ꯑꯩ ꯌꯦꯡꯉꯦ ꯌꯦꯡꯉꯦ꯫
ꯌꯦꯡꯕꯗꯤ ꯅꯨꯡꯉꯥꯏꯕ ꯃꯥꯜꯂꯦꯀꯣ ꯉꯔꯥꯡ ꯑꯌꯨꯛꯀꯤꯗꯤ꯫
ꯁꯣꯔ ꯁꯣꯔ ꯐꯥꯎ ꯑꯣꯖꯥꯅ ꯍꯣꯟꯕ ꯉꯝꯗꯕꯅꯦ ꯉꯁꯥꯏꯗꯤ꯫
ꯍꯦ ꯍꯦ꯫ ꯍꯣꯏꯗ ꯍꯣꯏꯗ ꯑꯣꯏꯔꯝꯕ ꯌꯥꯏ꯫
ꯃꯣꯏꯒꯤ ꯀꯤꯄꯔꯗꯣ ꯀꯦꯄꯣꯕꯥꯗꯦꯒꯤ ꯀꯤ ꯄꯔꯗ꯫
ꯑꯥ꯫
ꯌꯥꯝ ꯂꯤꯡꯉꯦꯕ꯫
ꯑꯠꯆꯥ ꯑꯗꯣ꯫ ꯑꯦꯇꯦꯝꯗꯤ ꯀꯌꯥ ꯇꯧꯔ ꯃꯤꯁꯤꯗꯣ꯫
ꯃꯔꯤꯔꯛꯇꯤ ꯇꯥꯎꯕꯅꯦ꯫ ꯃꯔꯤ ꯃꯉꯥ ꯍꯦꯜꯂꯤꯗ ꯇꯔꯨꯛ ꯇꯔꯦꯠ꯫ ꯇꯧꯋꯦꯕ ꯑꯗꯨ ꯑ꯫ ꯇꯥꯔꯒꯦꯠꯇꯅ ꯃꯔꯤ ꯑꯍꯨꯝ ꯃꯔꯤ ꯃꯉꯥꯗꯤ ꯆꯪꯉꯦꯕ꯫
ꯑꯥ꯫
ꯒꯣꯜ ꯆꯥꯟꯕꯗꯤ ꯑꯃ ꯑꯃ ꯈꯛꯇꯅꯦꯕ ꯃꯩꯁꯤꯅ꯫ ꯉꯁꯥꯏ ꯆꯟꯕꯗꯨꯗꯤ꯫ ꯌꯥꯝ ꯍꯥꯏꯌꯦꯗ ꯃꯣꯏ ꯌꯥꯝ ꯌꯥꯝ ꯂꯤꯡꯉꯦꯗ꯫
ꯈꯔ ꯁꯣꯟꯕ ꯑꯣꯏꯔꯗꯤ ꯍꯦꯇ꯭ꯔꯤꯛ ꯑꯃ ꯆꯪꯉꯅꯤꯅꯦ꯫
ꯆꯪꯉꯅꯤ ꯀꯝꯄꯥꯜꯁꯔꯤ ꯁꯣꯏꯗꯕꯤꯗ꯫ ꯑꯦꯠꯇꯔ꯭ꯦꯛꯅꯦ꯫
ꯈꯔ ꯀꯟꯅꯤ ꯀꯟꯕꯗꯤ ꯃꯥꯜꯂꯦꯀꯣ ꯃꯣꯏꯁꯨ ꯑꯅꯤꯃꯨꯛ ꯆꯂꯤꯗ꯫ ꯑꯗꯣ ꯃꯣꯏꯗꯤ ꯀꯩꯅꯣ ꯉꯥꯛꯄ꯫ ꯐꯦꯟꯁꯦ ꯈꯔ ꯁꯣꯟꯕ꯭ꯔꯥ ꯑꯥꯔꯖꯦꯟꯇꯤꯅꯥꯁꯦ꯫
ꯉꯔꯥꯡ ꯈꯔ ꯁꯣꯜꯂꯦ ꯍꯣꯏ꯫
ꯎꯝ꯫
ꯑꯗꯨ ꯑꯗꯨꯅꯅꯦ꯫
ꯑꯥ ꯑꯅꯤ ꯆꯜꯂꯦ ꯍꯥꯏꯕꯗꯤ ꯑꯩ ꯉꯛꯄꯅꯦꯕ꯫
ꯑꯅꯤꯆꯜ ꯃ ꯑꯦꯁ꯫ ꯑꯦꯛꯁꯇ꯭ꯔꯥ ꯇꯥꯏꯝ ꯑꯦꯛꯁꯇ꯭ꯔꯥ ꯃꯇꯝ ꯄꯤꯕꯗꯀꯣ꯫ ꯑꯔꯖꯦꯟꯇꯤꯅꯥꯅ ꯑꯅꯤ꯫ ꯆꯟ ꯆꯟꯕ ꯀꯦꯄꯨ ꯕꯔꯗꯦꯅ ꯑꯃ꯫
ꯑꯥ꯫
ꯍꯟꯥꯟꯕ
ꯑꯠꯆꯥ ꯌꯦꯡꯕꯗꯤ ꯅꯨꯡꯉꯥꯏꯔꯝꯅꯤ ꯑꯗ
ꯉꯁꯤ ꯉꯁꯤꯁꯨ ꯂꯩꯕꯅꯦ ꯄꯨꯡ ꯇꯔꯥ ꯇꯔꯥꯃ
ꯑ ꯇꯔꯥ ꯃꯈꯥꯏꯗ ꯂꯩ ꯀꯅꯥꯗꯥꯒ ꯃꯣꯔꯣꯀꯣ
ꯅꯗꯒ ꯃꯣꯔ ꯀꯧꯔ ꯐꯖꯥꯒꯅꯤ ꯍꯥꯏꯦ
ꯎꯝ
ꯅꯟꯗꯥꯁꯨ ꯌꯥꯕꯅꯤ
ꯀꯅꯥ ꯑꯗꯥꯗ ꯈꯔ ꯂꯤꯡꯕ ꯀꯅꯥ ꯀꯅꯥ ꯌꯥꯎꯒꯦ
ꯌꯥꯝ ꯂꯤꯡꯕꯗꯨꯕꯨꯗꯤ ꯂꯩꯇꯦ ꯑꯗꯨ ꯃꯣꯏꯗꯣ ꯑ ꯑ ꯇꯤꯝ ꯐꯖꯕ ꯇꯤꯝꯋꯛ ꯍꯥꯏꯕ ꯇꯥꯔꯦꯅꯦ ꯇꯤꯝ ꯋꯥꯔꯛ ꯄꯖꯕ ꯀꯣ ꯑꯗꯨꯅꯦ
ꯌꯥꯏ
ꯃꯣꯏꯗꯤ ꯍꯣꯝꯁꯨ ꯍꯣꯝ ꯍꯣꯝꯅꯦ ꯅꯀꯣ
ꯑꯥ ꯍꯣꯏ ꯀꯩꯅꯣꯗ ꯏꯁꯤꯄꯣ ꯃꯣꯏꯁꯦꯀꯣ ꯌꯨ ꯑꯦꯁꯇ ꯊꯣꯛꯈ꯭ꯔꯕ ꯅꯠꯇ꯭ꯔꯣ
ꯊꯣꯛꯇ꯭ꯔꯤꯌꯦ ꯃꯣꯏꯁꯨ
ꯆꯇ꯭ꯔꯤꯀꯣ ꯑꯣ ꯃꯣꯏꯁꯨ ꯌꯥꯝ ꯂꯉ
ꯌꯨ ꯑꯦꯁ ꯎꯝ ꯌꯨ ꯑꯦꯁ ꯑꯦ ꯁꯁꯨ ꯍꯤꯡꯅꯤꯑ ꯀꯅꯥꯗꯥꯁꯨ ꯍꯤꯡꯉꯑ ꯑꯗꯨꯒ ꯀꯩꯅꯣꯁꯨ ꯃꯦꯛꯁꯤꯀꯣꯁꯨ ꯍꯤꯡꯉꯑ
ꯎꯝ ꯍꯣꯝꯗ ꯁꯥꯟꯕꯁꯤꯗꯤ ꯑꯗꯨꯝ ꯇꯧꯗꯤ ꯇꯧꯏꯤꯅꯤꯀꯣ ꯈꯔꯗꯤ ꯑꯗꯨꯝ ꯀꯅꯤ ꯀꯟ ꯀꯜꯂꯦꯕ
ꯀꯟꯗꯦ
ꯍꯣꯡꯁꯦ ꯄꯁꯦ ꯑ
ꯅꯪ ꯏꯅꯥꯎꯄꯥ ꯉꯔꯥꯡ ꯂꯥꯛꯑꯦꯗꯨ ꯍꯥꯏꯕꯗꯣ
ꯑꯥ ꯆꯠꯈ꯭ꯔꯦ ꯎꯝ ꯍꯌꯦꯡ ꯗꯦꯜꯂꯤꯃꯨꯛ ꯆꯪꯗꯕ
ꯆꯂꯤꯗ
ꯑꯥ
ꯀꯅꯥ ꯀꯅꯥ ꯁꯠꯇꯣꯏꯕ ꯃꯥꯗꯤ
ꯃꯊꯟꯗꯅꯦꯒ
ꯃꯊꯟꯇ ꯆꯠꯄ ꯍꯥꯏꯒꯗ꯭ꯔꯣꯅꯦ
ꯑꯥ ꯃꯥꯗꯤ ꯑꯁ ꯐ꯭ꯂꯥꯏꯠꯇꯤ ꯌꯥꯝ ꯄꯥꯏꯕꯅꯤꯗ ꯏꯟꯗꯤꯌꯥꯒꯤ ꯃꯅꯨꯡꯗꯗꯤ ꯐꯖꯅ ꯄꯥꯏꯈ꯭ꯔꯕꯅꯤ
ꯅꯪ ꯉꯔꯥꯡ ꯍꯥꯏꯕꯗꯨꯗꯤ ꯌꯥꯝ ꯑꯉꯥꯡ ꯑꯣꯏꯔꯤ ꯍꯥꯏꯗꯤ ꯀꯗꯥꯏꯅꯦ
ꯑꯉꯥꯡꯗꯤ ꯑꯣꯏꯕꯅꯦ ꯑꯗꯣ ꯃꯣꯏ ꯆꯠꯄꯗꯨꯗꯤ ꯇꯤꯝ ꯇꯤꯝ ꯆꯠꯄꯀꯣ ꯉꯁꯤꯗꯤ ꯑꯝꯊꯟꯗꯅ ꯐ꯭ꯂꯥꯏꯠ ꯆꯠꯄꯗꯤ ꯌꯥꯝ ꯆꯥꯗ꯭ꯔꯦꯕ ꯑꯗꯣ ꯇꯤꯝ ꯇꯤꯝ ꯑꯣꯏꯅ ꯆꯠꯄ ꯍꯟꯗꯛ ꯊꯣꯛꯄꯗ ꯄꯥꯁꯄꯣꯔꯠ ꯁꯦꯝꯅꯤꯉꯥꯏꯗꯤ ꯊꯣꯛꯄꯅꯦꯕ ꯐꯣꯔꯦꯟ ꯆꯠꯅꯤꯡꯉꯥꯏ ꯀꯣ ꯐꯣꯔꯦꯟꯗ ꯁꯥꯟꯅꯕ ꯌꯥꯅꯕ ꯑꯗꯣ ꯀ꯭ꯂꯥꯁ ꯇꯦꯟꯒꯤ ꯁꯥꯔꯇꯤꯐꯤꯀꯦꯠ ꯐꯪꯅꯕꯒꯤ ꯌꯥꯗꯦ ꯍꯥꯏ ꯃꯣꯏꯖꯦꯜ ꯊꯣꯛꯈ꯭ꯔꯤꯕ ꯍꯧꯖꯤꯛꯀꯥꯎ ꯍꯧꯖꯤꯛꯇꯤ ꯊꯣꯛꯈ꯭ꯔꯦ ꯑꯗꯣ ꯁꯦꯝꯃꯤꯉꯩꯗ ꯊꯣꯛꯇꯕꯀꯣ
ꯑꯩꯈꯣꯏꯁꯨ ꯄꯩꯁꯥ ꯈꯔ ꯂꯩꯔꯗꯤ ꯁꯨꯃꯥꯏꯅ ꯆꯠꯀꯗꯕꯅꯤꯅꯦ
ꯑꯁ ꯄꯩꯁꯥ ꯌꯥꯝ ꯆꯪꯖꯩ ꯚꯥꯏ ꯄꯩꯁꯥ ꯌꯥꯝ ꯆꯪꯗꯦ ꯑꯩꯈꯣꯏꯅ ꯑꯦꯋꯦꯔꯅꯦꯁ ꯑꯣꯏꯗꯕꯒꯤꯅꯤ
ꯈꯔꯗꯤ ꯆꯪꯒꯅꯤ ꯑꯉꯥꯡ ꯑꯣꯏꯕꯒꯤ ꯑꯉꯥꯡ ꯑꯣꯏꯕꯒꯤꯅꯦꯕ ꯀꯂꯥꯞꯒꯨꯝꯕꯗ ꯆꯉꯦ ꯍꯥꯏꯔꯗꯤ ꯀꯣ ꯄꯁꯥ ꯆ ꯕ ꯍꯧꯖꯤꯛꯇꯤ ꯑꯦꯀꯥꯗꯃꯤꯅꯦꯅ ꯃꯥꯟꯗꯦ
ꯃꯥ ꯑꯦꯀꯥꯗꯃꯤ ꯅꯠꯇ꯭ꯔꯦ ꯀ꯭ꯂꯕꯅꯦ ꯑꯦꯀꯥꯗꯃꯤꯗꯤ ꯀ꯭ꯂꯥꯁ ꯑꯦꯠꯇꯒꯤ ꯍꯧꯔꯒ ꯃꯥ ꯆꯪꯈꯤꯕꯅꯦꯕ
ꯑꯗꯨꯅꯦ ꯑꯗꯨ ꯑꯦꯀꯥꯗꯃꯤꯗ ꯑꯦꯀꯥꯗꯃꯤꯗ ꯇꯝꯔꯤꯉꯥꯏꯗꯗꯤ ꯄꯩꯁꯥ ꯌꯥꯝ ꯆꯥꯎ
ꯆꯥꯡ ꯄꯩꯁꯥꯏ ꯄꯩꯁꯥ ꯆꯪꯕ ꯑꯦꯃꯤꯁꯟ ꯑ ꯏꯠ
ꯀꯗꯤ ꯆꯉꯗꯝ
ꯑꯁ ꯆꯪꯗꯦ ꯑꯩ ꯉꯔꯥꯡꯗ ꯐꯖꯅ ꯋꯥꯔꯤ ꯁꯥꯕ ꯑꯃꯒ ꯂꯤꯁꯤꯡ ꯃꯔꯤ ꯃꯔꯤꯗꯤ ꯆꯪꯉꯦ ꯍꯥꯏꯌꯦꯦ ꯂꯤꯁꯤꯡ ꯑꯥ ꯑꯦꯠꯃꯤꯁꯟꯗ ꯇꯔꯥꯃꯉꯥ
ꯎꯝ
ꯁꯨꯃꯥꯏꯅ ꯇꯧꯋꯦ ꯍꯥꯏꯁꯦ
ꯑꯗꯨꯗꯤ ꯐꯔ ꯐꯥꯏꯅꯦ
ꯍꯟꯗꯛꯇꯤ ꯁꯨꯗꯤꯦꯕꯥꯗꯠ ꯆꯪꯕ ꯐꯪꯕꯅꯤꯅ ꯂꯣꯏꯅ ꯏꯁꯀꯣꯂꯥꯔꯁꯤꯞ ꯄꯤꯔꯛꯦ ꯆꯥꯕ ꯊꯛꯄ ꯂꯣꯏ ꯐ꯭ꯔꯤ ꯑꯣꯏꯔꯦ ꯍꯥꯏ
ꯏꯕꯨ ꯍꯥꯏꯕꯨ ꯍꯥꯏꯔꯗꯤ ꯑꯗꯨꯝ ꯃꯥꯥꯏꯅ ꯇꯥꯎꯕꯗꯤ ꯇꯥꯎꯕꯅꯤꯗ ꯑꯉꯥꯡ ꯑꯣꯏꯔꯤꯉꯩꯗꯒꯤ ꯑꯗꯨꯝ ꯑꯦꯀꯥꯗꯃꯤꯗꯒꯤ ꯑꯗꯨꯝ ꯆꯪꯕꯗꯤꯀꯣ
ꯑꯥ
ꯑꯩꯈꯣꯏꯗꯤ ꯑꯦꯀꯥꯗꯃꯤꯗꯁꯨ ꯌꯥꯎꯗꯕꯅꯤꯅꯀꯣ ꯀꯣꯆ ꯃꯈꯥꯗ ꯁꯥꯟꯅꯕ ꯍꯥꯏꯕꯁꯦ ꯌꯥꯝ ꯇꯣꯉꯥꯟꯕꯅꯦꯕ ꯀꯣꯆ ꯀꯣꯆ ꯌꯎꯕꯒ ꯌꯧꯗꯕꯁꯦ ꯌꯥꯝ ꯈꯦꯠꯅꯕꯅꯦꯕ
ꯏꯅꯥꯎꯅꯨꯄꯥ ꯑꯃꯒꯁꯨ ꯂꯩꯔꯤ ꯃꯥꯅ ꯀꯤꯞꯄꯔ ꯑꯣꯏꯕ
ꯑꯥ
ꯋꯥꯡꯁꯨ ꯋꯥꯡꯕꯅꯦ ꯀꯩꯂꯥ ꯑꯃ ꯅꯅꯥꯎꯅ ꯅꯨꯄꯥꯈꯣꯏꯒꯤ ꯍꯥꯏꯠ ꯑꯗꯨꯒꯨꯝꯕ ꯑꯣꯏꯔꯝꯃꯅꯤ ꯃꯥꯗꯗꯒꯤ ꯈꯔꯗꯤ ꯅꯦꯝꯅꯝꯒꯗ꯭ꯔꯥ ꯑꯣꯗ ꯋꯥꯡꯗꯤ ꯋꯥꯡꯕꯅꯦ
ꯁꯍꯤꯗ ꯀꯌꯥ ꯐꯥꯔꯥ
ꯇꯔꯥꯃꯥꯄꯜ
ꯑ ꯕ‌ꫭꯜ ꯁꯨꯅꯥꯕ ꯍꯥꯏꯁꯦ ꯆꯍꯤ ꯑꯉꯥꯡ ꯑꯣꯏꯔꯤꯉꯥꯏꯗꯒꯤ ꯆꯪꯒꯗꯕꯅꯦ ꯀꯨꯟ ꯀꯨꯟ ꯀꯨꯟ ꯁꯨꯔꯗꯤ ꯀ꯭ꯂꯥꯞꯇ ꯁꯥꯟꯅꯥꯒꯗꯕ ꯀꯣ ꯀꯨꯟꯁ ꯐꯨꯔꯒ ꯑꯦꯀꯥꯗꯃꯤꯗ ꯆꯪꯉꯗꯤ ꯁꯨꯛꯌꯥ ꯌꯥꯔꯣꯏꯕ
ꯑ ꯃꯥꯗꯤ ꯀꯩꯅꯣ ꯇꯧꯗꯦꯗ ꯀ꯭ꯂꯂꯞ ꯁꯥꯟꯅꯕ ꯑꯗꯨꯒꯨꯝꯕꯗꯤ ꯇꯧꯗꯦ ꯍꯧꯖꯤꯛ ꯑꯩ ꯍꯥꯏꯔꯤꯕꯗꯨꯗꯤ ꯏꯆꯝ ꯆꯝꯝꯕ ꯁꯥꯟꯅꯕꯅꯤ ꯑꯗꯣ ꯐꯖꯕꯒꯤ ꯃꯤꯅ ꯑꯗꯨꯝ ꯀꯤꯄꯔꯒꯤ ꯔꯤꯖꯥꯞ ꯇꯧꯕꯤꯕꯀꯣ
ꯑꯥ